ꯑꯁ ꯍꯜꯂꯣ ꯑꯁ ꯍꯧꯖꯤꯛꯁꯦ ꯆꯥꯛ ꯆꯠꯇꯧꯔꯒ ꯉꯥꯏꯔꯤꯗ
ꯀꯩ ꯏꯟꯁꯥꯡ ꯆꯥꯔꯦ
ꯑꯥ
ꯑ ꯑꯌꯨꯛꯀꯤ ꯑꯂꯨꯒ ꯀꯩꯅꯣ ꯆꯥꯏꯑꯦ ꯑꯗꯨꯒ ꯌꯦꯔꯨꯝꯗꯣ ꯉꯧꯔꯒ ꯆꯥꯢ
ꯅꯊꯟꯗ ꯆꯥꯕ꯭ꯔꯣ
ꯏꯊꯟꯇ ꯆꯥꯕꯅꯤ ꯏꯇꯣꯝꯇ ꯂꯩꯕꯅꯤꯅ
ꯆꯦꯆꯦ ꯑꯣ ꯆꯦꯆꯦ ꯅꯈꯣꯏꯗꯤ ꯆꯥꯔꯕ꯭ꯔꯣ
ꯈꯪꯗꯦ ꯃꯣꯏ ꯆꯥꯔꯝꯃꯁꯨ ꯌꯥꯏ ꯍꯧꯖꯤꯛ ꯑ ꯏꯁꯤꯡ ꯇꯥꯕꯀꯣ ꯏꯁꯤꯡ ꯇꯥꯕꯒꯤ ꯃꯣꯏ ꯃꯄꯥꯟꯗ ꯀꯟꯅ ꯀꯩꯅꯣꯝ ꯇꯧꯔꯨꯕꯅꯦ ꯑꯩ ꯆꯥꯛ ꯆꯥꯕꯒꯤ ꯊꯣꯛꯄ ꯌꯥꯗ꯭ꯔꯕ ꯑꯗꯨꯒꯤ
ꯎꯝ
ꯑꯩꯁꯨ ꯏꯁꯤꯡ ꯁꯣꯛꯇꯧ ꯏꯁꯤꯡ ꯁꯣꯛꯇꯧ ꯂꯩꯅꯦ ꯃꯅꯨꯡ ꯁꯨ ꯀꯤꯆꯟ ꯃꯅꯨꯡꯒꯤꯗꯣ
ꯄꯥꯏꯞꯇ ꯂꯧ ꯄꯨꯔꯛꯄ ꯌꯥꯕꯗꯨꯕꯨ
ꯍꯣꯏ ꯑꯗꯨ ꯑꯩ ꯎꯝ ꯕ꯭ꯔꯥꯏꯛꯇꯣ ꯈꯔ ꯂꯥꯞꯄ ꯂꯥꯞꯅ ꯊꯝꯕꯅꯤꯅ ꯄꯥꯏꯞꯇꯨ ꯌꯧꯗꯦꯅꯦ
ꯑꯗꯣ ꯋꯤꯟꯗꯣ ꯋꯤꯟꯗꯣꯒꯤ ꯃꯅꯥꯛꯇ ꯊꯃꯣꯗꯅ
ꯑꯗꯨꯗ ꯑꯁ ꯊꯝꯅꯤꯡꯗ꯭ꯔꯦ
ꯀꯩꯒꯤ ꯃꯣꯗꯄ
ꯍꯣꯏ
ꯑꯩꯁꯨ ꯑꯩ ꯍꯌꯦꯡ ꯈꯪꯗꯦ ꯌꯥꯔꯗꯤ ꯑꯩꯗꯨꯝ ꯌꯨꯝ ꯂꯥꯛꯀꯦ
ꯅꯪ ꯑꯣ ꯍꯌꯦꯡ ꯀ꯭ꯂꯥꯁ ꯑꯣꯐ ꯂꯩ ꯍꯥꯏꯗꯤꯏꯅꯦ ꯂꯥꯛꯑꯣꯅꯦ
ꯅꯪ ꯑꯣꯐ ꯂꯩꯕ
ꯅꯠꯇꯦ ꯅꯪ ꯂꯩꯕ꯭ꯔꯕ
ꯑꯩ ꯑꯁ ꯑꯩꯗꯤ ꯃꯣꯔꯅꯤꯡꯅ ꯈꯜꯂꯨꯕꯅꯤ ꯑꯗꯨꯕꯨ ꯅꯠꯇꯔꯦ ꯏꯅꯤꯗꯅꯦ ꯂꯩꯕ
ꯀ꯭ꯂꯥꯁ ꯂꯩꯕ
ꯑ ꯇꯦꯁ ꯂꯩꯕ ꯑꯗꯨ ꯂꯣꯏꯔꯒ ꯂꯥꯛꯀꯦ
ꯑꯣ ꯑꯗꯨꯗꯤ ꯊꯦꯡꯅ ꯂꯥꯛꯇꯧ ꯃꯥꯜꯂꯦꯅꯦ
ꯑꯗꯨꯅꯦ ꯄꯨꯡ ꯄꯨꯡ ꯃꯔꯤ ꯍꯦꯜꯂꯅꯤꯕꯣ
ꯑꯁ ꯂꯦꯛꯇꯣꯏꯔꯣ
ꯍꯥꯥ
ꯂꯦꯛꯇꯧꯔꯕꯣ
ꯂꯦꯞꯇꯣꯏꯔꯥ
ꯂꯦꯛꯇꯣꯏꯔꯕ ꯁꯤꯗ ꯅꯪ ꯊꯦꯡꯅ ꯂꯥꯛꯑꯗꯤ ꯑꯃꯨꯛ ꯍꯟꯕ ꯌꯥꯔꯣꯏꯗꯅ ꯑꯗꯨꯒꯤ ꯂꯦꯛꯇꯣꯏꯔꯕ
ꯑꯣ ꯇꯨꯝꯗꯕ꯭ꯔꯣ ꯍꯥꯏꯔ
ꯍꯣꯏ
ꯑ ꯈꯪꯗꯦ ꯍꯣꯏ
ꯅꯪ ꯊꯦꯡꯅ ꯂꯥꯛꯑꯗꯤ ꯑꯃꯨꯛ ꯍꯜꯂꯥꯗꯣ ꯕꯦꯔꯥꯠꯇ ꯀꯥꯅꯦꯕ
ꯑꯗꯨꯗꯤ ꯑꯗꯨꯝ ꯑ ꯍꯣꯏ ꯑꯗꯨꯗꯤ ꯁꯨꯝꯕ ꯑꯁ ꯑꯩꯈꯣꯏ ꯆꯥꯛꯄꯤꯗꯕꯅꯤꯅꯀꯣ ꯄꯩꯁꯥ ꯃꯥꯡꯉꯣꯏ ꯍꯥꯏꯕꯅ
ꯀꯩ ꯆꯥꯛꯄꯤꯖꯗꯕ
ꯆꯄꯤꯗ꯭ꯔꯤ ꯑꯥ ꯆꯥꯛꯇꯤ ꯑꯥ ꯀꯨꯟ ꯀꯨꯟ ꯍꯦꯜꯂꯒ ꯄꯤꯗꯣꯏꯅꯦ ꯅꯨꯃꯤꯠ ꯀꯨꯟ ꯍꯦꯜꯒ ꯍꯣꯏ
ꯍꯧꯖꯤꯛ ꯑꯗꯨꯗꯤ ꯍꯧꯖꯤꯛꯇꯤ ꯀꯩ ꯄꯤꯖꯕꯤꯔꯤꯕꯣ
ꯑꯩꯈꯣꯏ ꯏꯁꯥꯅ ꯑꯣꯔꯗꯔ ꯇꯧꯔꯒ ꯊꯥꯔꯕ꯭ꯔꯥ ꯈꯣꯠꯄ ꯆꯠꯂꯒ ꯆꯥꯕ ꯈꯣꯠꯄꯅꯦꯕ
ꯑꯦꯁ ꯑꯗꯣ ꯅꯣꯏꯒꯤ ꯅꯣꯏꯒꯤ ꯆꯥꯛ ꯌꯦꯟꯁꯥꯡ ꯊꯣꯡꯕ ꯃꯤꯗꯤ ꯂꯥꯛꯇ꯭ꯔꯕ ꯕꯥ
ꯂꯛꯇꯔꯤ ꯐꯥꯌꯦ
ꯂꯥꯛꯇ꯭ꯔꯤꯉꯩꯗ ꯀꯩꯒꯤ ꯁ꯭ꯀꯨꯜ ꯍꯧꯔꯁꯨ ꯃꯣꯏꯅ ꯂꯥꯛꯇꯕ
ꯑꯩꯈꯣꯏ ꯇꯦꯁ ꯂꯩꯕꯒꯤ ꯍꯣꯏ ꯑꯩꯈꯣꯏ ꯌꯨꯝꯗ ꯂꯩꯕ ꯑꯩꯈꯣꯏ ꯌꯨꯝꯗꯁꯨ ꯂꯩꯕꯁꯨ ꯌꯥꯏ ꯑꯗꯣ ꯌꯨꯝꯗ ꯂꯩꯔꯤꯛ ꯄꯥꯔꯣꯏꯗꯅ
ꯑꯗꯨꯗꯣ ꯍꯌꯦꯡꯅ ꯂꯣꯏꯗꯣꯏꯔꯕ ꯅꯪꯒꯤ ꯇꯦꯁꯇꯣ
ꯍꯌꯦ ꯂꯣꯏ ꯍꯣꯏ
ꯑ ꯇꯦꯁ ꯑꯣꯏꯔꯗꯤ ꯃꯊꯪ ꯑꯣꯐꯀꯨꯝꯕ ꯂꯩꯕ꯭ꯔꯅꯦ
ꯍꯣꯏ ꯂꯩꯌꯦꯦ
ꯑꯣ ꯅꯨꯡꯉꯥꯏꯔꯦꯅꯦ
ꯈꯪꯁꯦ ꯏꯃꯥꯟꯅꯕꯤꯁꯦ ꯑꯃꯨꯛꯀꯟ ꯂꯥꯛꯌꯣ ꯍꯥꯏꯗꯣꯏꯔꯥ ꯈꯪꯗꯦ ꯑꯁ ꯑꯃꯨꯛꯀ ꯂꯩꯔꯤ ꯄꯩꯁꯥ ꯃꯥꯡꯉꯦ ꯑꯗꯨ ꯑꯁ ꯂꯩꯅꯤꯡꯗ꯭ꯔꯦ
ꯗꯤꯂꯤꯚꯔꯤ ꯇꯧꯔꯛꯄ꯭ꯔꯥ ꯅꯣꯏꯗ ꯅꯨꯡꯉꯥꯏꯔ
ꯍꯣꯏ ꯏꯁꯥꯗꯤ ꯃꯥꯡꯕ
ꯆꯥꯔꯨꯗꯤ ꯃꯥꯡꯕ ꯇꯥꯕꯅꯤ ꯀꯩꯅꯣ
ꯄꯃꯨ ꯏꯅ ꯑꯗꯨꯣ ꯌꯨꯝꯗ ꯆꯥꯔꯤꯕ ꯄꯩꯁꯥ ꯈꯔꯗꯤ ꯁꯦꯞ ꯇꯧꯔꯅꯤꯗꯅ ꯈꯪꯗ꯭ꯔꯦ ꯈꯪꯗ꯭ꯔꯦ꯫
ꯈꯝꯖꯦ ꯈꯪꯖꯦ ꯅꯣꯏ ꯗꯥꯗꯤꯁꯨ ꯅꯣꯡ ꯇꯥꯕ꯭ꯔꯥ ꯅꯣꯡ ꯆꯨꯕ꯭ꯔꯥ
ꯑꯩꯈꯣꯏ ꯑꯩꯈꯣꯏ ꯆꯝ ꯃꯅꯩ ꯂꯩꯕ
ꯑꯁ ꯑꯩꯗꯤ ꯍꯧꯖꯤꯛ ꯋꯤꯟꯗꯣ ꯊꯤꯡꯖꯤꯜꯂꯕ ꯑꯗꯨꯒꯤ ꯃꯈꯣꯜ ꯀꯩꯀꯩꯗꯣ ꯇꯥꯗꯕꯗꯨꯒꯤ ꯈꯔ ꯅꯦꯝꯊꯔꯕꯣ ꯇꯞꯊꯔꯕ ꯈꯜꯂꯤꯕ ꯑꯁ ꯑꯗꯣ ꯑꯗꯨꯒꯤꯗꯣ ꯍꯥꯡꯔ ꯀꯥꯟꯗ ꯑꯃꯨꯛꯀꯣꯏ ꯌꯥꯝ ꯍꯧꯒꯅꯤ
ꯃ ꯐꯗꯦ ꯑꯗꯨꯝ ꯆꯨꯔꯒ ꯂꯩꯔꯦ ꯑꯩ ꯉꯔꯥꯡ ꯉꯔꯥꯡꯅ ꯑꯩ ꯈꯣꯡꯎꯞ ꯁꯨꯕ ꯑꯗꯨꯗꯒꯤ ꯑꯁ ꯂꯣꯏꯔꯦ ꯑ
ꯏ ꯉꯥꯏ ꯑꯔꯥꯡꯅ ꯑꯩ
ꯉꯔꯥꯡ ꯉꯔꯥꯡꯗꯣꯣꯠ ꯁꯨꯕꯤꯕ ꯑꯗꯨꯒꯤ ꯌꯥꯝ ꯂꯔꯦ
ꯍꯧꯖꯤꯛꯐꯥꯎ ꯆꯣꯜꯂꯤꯕ ꯑꯗꯨꯗꯤ
ꯁꯂꯦ ꯌꯥꯔꯦ ꯄꯨꯟꯅꯨꯒ ꯑꯗꯨꯝ ꯆꯝꯃ ꯀꯅꯦꯦ ꯑꯗꯣ ꯃꯃꯥꯈꯣꯏꯗꯤ ꯑꯗꯨꯝ ꯋꯥꯔꯤꯣꯔ ꯁꯥꯟꯅꯕ꯭ꯔꯣ
ꯉꯁꯥꯏꯁꯤꯅꯌꯦ
ꯑꯩꯗꯤ ꯁꯅꯥ ꯃꯈꯣ ꯁꯅꯥꯗꯤ ꯀꯩ ꯀꯩ ꯇꯧꯔꯦ ꯍꯥꯏꯔꯦ
ꯝ ꯌꯨꯝꯗ ꯂꯩꯕ ꯃꯥꯜꯂꯦ ꯅꯍꯥꯟ ꯑ ꯀꯩꯅꯣ ꯃꯃꯣ ꯍꯣꯏꯒꯤ ꯂꯧ ꯂꯤꯡꯕ ꯆꯠꯄ ꯃꯥꯜꯂꯦ
ꯑ ꯑꯗꯨꯗꯤ ꯑꯩ ꯍꯣꯁꯇꯦꯜ ꯍꯣꯁꯇꯦꯜ ꯂꯥꯛꯇꯕ ꯀꯥꯟꯗ ꯂꯀꯦ ꯇꯧꯕꯣ꯫
ꯅꯪꯁꯨ ꯀꯣꯜ ꯇꯧꯕ꯭ꯔꯥ ꯑꯗꯨꯗ
ꯑꯗꯨ ꯅꯨꯃꯤꯠꯇꯠꯇꯤ ꯍꯣꯏ ꯇꯧꯔꯝꯃꯦꯕ
ꯑꯣ ꯉꯁꯤꯁꯨ ꯑꯗꯣ ꯑꯩ ꯑꯌꯨꯛꯇ ꯀꯣꯜ ꯇꯧꯕꯅꯦꯕ ꯑꯌꯨꯛ ꯋꯥꯔꯝ ꯄꯨꯡ ꯀꯩꯁ ꯄꯥꯜ ꯃꯥꯄꯜ ꯃꯥꯄꯜ ꯑꯗꯨꯋꯥꯏꯗ ꯃꯥꯄꯜ ꯑꯣꯏꯗꯣꯏꯔꯥ ꯇꯔꯥ ꯑꯗꯨꯋꯥꯏ ꯑꯣꯏꯗꯣꯏꯔꯥ ꯑꯣ ꯑꯅꯤ ꯑꯍꯨꯝꯂꯗꯤ ꯀꯣꯜ ꯇꯧꯋꯦꯕ ꯑꯗꯨꯣ ꯀꯆ ꯅꯤꯔ ꯑꯗꯨꯝ ꯐꯪꯅꯕꯗ
ꯀꯅ ꯁꯗ ꯃꯥ
ꯅꯦꯠꯋꯥꯛ ꯐꯪꯅꯕꯗꯨꯕꯨꯩꯅ ꯑ ꯅꯔꯥꯕ
ꯋꯥꯁ ꯐꯦ ꯃꯥꯏꯁꯨ ꯅꯤꯡꯊꯤꯅ ꯂꯥꯛꯒꯗꯤ ꯕꯤꯛꯇ꯭ꯔꯤ ꯑꯃꯨꯛꯀ ꯂꯩꯔꯣꯏ ꯅꯪꯁꯦ ꯏꯆꯦꯒꯤ ꯊꯝꯕꯗꯣ ꯆꯞ ꯃꯥꯟꯅꯩ ꯀꯔ ꯏꯆꯦꯒꯤ ꯏꯁꯇꯦꯇꯁꯁꯦ ꯊꯝꯗꯨꯅ ꯑꯗꯨꯝ ꯍꯥꯏꯒꯟꯕꯒꯤꯅꯦꯕ
ꯑ ꯌꯥꯗꯦꯅꯦ ꯑꯗꯨꯁꯨ ꯏꯁꯇꯦꯇꯁ ꯀꯩꯅꯣꯃ ꯃꯥ ꯍꯦꯛ ꯇꯧꯔꯒ ꯏꯁꯇꯦꯇꯥꯁ ꯏꯁꯇꯦꯇꯁ
ꯑꯣꯅꯦ ꯑꯗꯣ ꯅꯣꯏ ꯅꯣꯏ ꯍꯥꯏ ꯍꯩꯅꯧꯗꯣ ꯑꯃꯨꯛ ꯂꯩꯔꯤꯕ꯭ꯔꯣ
ꯂꯩꯌꯦ ꯆꯥ ꯆꯥꯍꯟꯗ꯭ꯔꯦ ꯍꯟꯗꯛꯁꯦ
ꯆꯥꯍꯟꯗ꯭ꯔꯦ
ꯍꯣꯏ
ꯀꯩꯒꯤ
ꯈꯪꯗꯦꯗ ꯑꯩꯈꯣꯏꯅ ꯆꯥꯗꯕꯒꯤꯅꯤ
ꯆꯥꯒꯅꯨ ꯍꯥꯏꯕ
ꯑꯗꯨꯁꯨ ꯍꯥꯏꯗꯦ
ꯑꯗꯨꯗꯤ ꯀꯃꯥꯏꯅ ꯆꯥꯍꯟꯗꯦ ꯍꯥꯏꯕ
ꯐꯒꯤ ꯇꯧꯕꯅꯤꯗ ꯑꯗꯨꯝ ꯍꯨꯔꯥꯜꯂꯒ ꯆꯥꯕ ꯇꯥꯕꯅꯤꯅꯦ ꯑꯗꯣ ꯍꯟꯗꯛꯇꯤ ꯍꯨꯔꯥꯟꯈꯔꯦ ꯈ꯭ꯔꯤꯁꯇꯦꯟ ꯑꯣꯏꯕꯅꯤꯅ
ꯑꯁ ꯆꯥꯅꯤꯡꯉꯤꯍꯦ ꯅꯍꯥꯟꯈꯣꯏ ꯑꯩ ꯂꯥꯛꯄ ꯃꯇꯝꯗ ꯍꯩꯅꯧ ꯃꯨꯟꯕ ꯑꯃ ꯑꯗꯨꯗꯤ ꯊꯝꯂꯒ ꯂꯩꯔꯝꯃꯦ ꯈꯨꯍꯥꯎꯗꯣ ꯈꯨꯍꯥꯎ ꯍꯥꯎꯗꫭ
ꯑꯗꯨ ꯈ꯭ꯔꯤꯁꯇꯦꯟꯅ ꯍꯨꯔꯥꯟꯕ ꯌꯥꯗꯦ ꯍꯥꯏꯕꯗꯣ ꯍꯧꯖꯤꯛꯇꯤ ꯅꯤꯡꯁꯤꯡꯉꯦꯕ ꯑꯗꯨꯒꯤ ꯑꯃꯨꯛ
ꯎꯝ ꯋꯥꯁꯔꯨꯝꯒꯤ ꯃꯅꯥꯛꯇꯅꯦ ꯂꯩꯔꯝꯃꯤꯗꯨꯅ
ꯍꯣꯏ ꯂꯩꯌꯦ ꯑꯁ ꯃꯊꯛꯇꯒꯤ ꯌꯦꯡꯊꯔꯛꯄꯗꯣ
ꯎꯝ
ꯑꯁ ꯑꯗꯨꯗꯤ ꯃꯨꯟꯕꯗꯨ ꯃꯌꯥꯝ ꯌꯥꯎꯋꯦꯕ ꯆꯥꯕꯗ ꯍꯥꯎꯒꯗꯕ ꯃꯇꯝꯗꯣ
ꯌꯥꯝ ꯂꯥꯞꯄꯦꯗꯣ ꯀꯃꯥꯏ ꯂꯧꯗꯣꯏꯅꯣ
ꯑꯗꯨ ꯇꯥ ꯉꯥꯏꯕꯅꯤꯅꯦ ꯅꯍꯥꯟ ꯆꯩ ꯆꯩ ꯂꯩꯕꯅꯦ
ꯆꯩ ꯑꯥ ꯇꯥꯔꯗꯤ ꯑ ꯅꯨꯡꯉꯥꯏꯔꯅꯤ ꯌꯥꯝ ꯈꯨꯃꫭꯠꯇꫭ
ꯍ ꯍꯥꯎꯕꯅꯦ ꯑꯗꯨꯅ ꯑꯗꯨ ꯆꯩ ꯅꯍꯥꯟꯒꯩꯗꯤ ꯂꯩꯕꯅꯦꯕ ꯑꯗꯨ ꯆ ꯆꯩꯗꯨ ꯀꯥꯏ ꯂꯣꯏꯈ꯭ꯔꯕꯅꯣ ꯈꯟꯗꯦ ꯃꯄꯨ ꯍꯣꯏꯅ ꯈꯪꯉꯒ ꯂꯣꯏꯈꯤꯕ꯭ꯔꯥ
ꯎꯝ ꯆꯥꯍꯟꯕꯁꯨ ꯌꯥꯕꯗꯨꯕꯨ ꯑꯗꯣ ꯑꯥ ꯌꯨꯝꯅꯥꯛꯇ ꯂꯩꯕꯗꯨꯗꯤ ꯋꯥꯁꯔꯨꯝꯗ ꯅꯠꯇꯕ ꯒꯦꯠ ꯃꯅꯥꯛꯇ ꯂꯩꯕꯗꯨꯗꯤ
ꯑꯗꯨꯗꯤꯆꯥ ꯂꯩꯇ꯭ꯔꯦꯗ ꯂꯩꯇꯕꯒ ꯆꯞ ꯃꯥꯟꯅꯔꯦ ꯑ ꯅꯍꯥꯟꯗꯣ ꯑ ꯎꯝ ꯑꯁꯤꯗ ꯂꯩꯕ ꯅꯨꯄꯤꯗꯣ
ꯎꯝ
ꯑꯗꯨꯅ ꯃꯥ ꯃꯔꯛ ꯃꯔꯛ ꯑꯗꯨꯝ ꯃꯥꯅ ꯍꯩꯅꯧ ꯂꯩꯔꯗꯤ ꯑꯗꯨꯝ ꯄꯤꯌꯦꯕ
ꯎꯝ
ꯑꯁ ꯈꯨꯍꯥꯎꯃ ꯑꯥ ꯀꯩꯅꯣ ꯑꯣꯄꯔꯦꯁꯟ ꯇꯧꯕꯗꯀꯣ
ꯎꯝ
ꯉꯪ ꯁꯪ ꯉꯥꯡꯉꯒ
ꯃꯥꯗꯤ ꯀꯃꯥꯏꯅ ꯂꯧꯕ
ꯃꯣꯏꯗꯤ ꯃꯥ ꯃꯣꯏꯒꯤ ꯀꯩꯅꯣ ꯃꯥꯅ ꯂꯩꯔꯤꯕ ꯃꯐꯝꯗ ꯑꯗꯨꯝ ꯇꯥꯏꯌꯦꯕ ꯑꯗꯨꯒ ꯑꯗꯨꯒ ꯃꯣꯏ ꯃꯅꯨꯡꯗ ꯂꯩꯕꯗꯣ ꯐꯔꯤꯁ ꯃꯅꯨꯡꯗꯒꯨꯝꯕ ꯈꯪꯗꯦ ꯐꯔꯤꯁ ꯃꯅꯨꯡ ꯊꯝꯕ꯭ꯔꯥ ꯊꯝꯗꯕ꯭ꯔꯗꯤ ꯃꯣꯏꯗꯤ ꯃꯣꯏꯗ ꯂꯩ ꯃꯥꯗꯤ ꯃꯣꯏꯗ ꯂꯩꯕꯅꯤꯅ ꯑꯗꯨꯝ ꯅꯍꯥꯟꯁꯨ ꯑꯅꯤ ꯄꯤꯌꯦ ꯅꯍꯥꯟꯁꯨ ꯑꯃ ꯄꯤꯌꯦ ꯅꯍꯥꯟ ꯑꯩ ꯂꯩꯇ꯭ꯔꯤꯉꯩꯗ
ꯅꯨꯄꯤꯗꫭ
ꯍꯣꯏ
ꯎꯝ ꯎꯝ
ꯑꯗꯨꯝ ꯄꯤꯌꯨ ꯑꯗꯣ ꯅꯍꯥꯟ ꯎꯝ ꯀꯩꯅꯣ ꯑꯩ ꯎꯝ ꯊꯕꯛ ꯃꯐꯝꯗꯀꯣ
ꯎꯝ
ꯑꯥ ꯀꯩꯅꯣ ꯌꯨꯝꯕꯨꯅ ꯍꯩꯅꯧ ꯃꯌꯥꯝ ꯄꯨꯔꯒ ꯂꯥꯛꯄ
ꯎꯝ
ꯆꯥꯎꯅ ꯑꯗꯨ ꯇꯤꯟꯗꯤ ꯈꯔ ꯈꯔ ꯆꯥꯏ ꯑꯁ ꯊꯨꯝꯃꯟꯕꯒꯤ ꯍꯩꯅꯧ ꯃꯥꯟꯗꯕꯅꯤꯗ
ꯕꯖꯥꯔꯗ ꯌꯣꯟꯕ ꯌꯥꯝ ꯆꯥꯎꯔꯒ ꯀꯩꯅꯣ ꯇꯧꯕꯗꯤ ꯄꯥꯝꯗꯦ
ꯃꯣꯏ ꯏꯪꯈꯣꯜꯗꯩꯩꯅꯦ ꯍꯥꯏꯌꯦ ꯃꯥꯗꯤ ꯑꯗꯨ ꯃꯥꯅ ꯄꯨꯔꯛꯏꯗꯣ ꯍꯩꯅꯣ ꯈꯔ ꯈꯔ ꯇꯤꯟ ꯇꯤꯟꯒꯤ ꯃꯌꯨꯝꯁꯨ ꯌꯥꯎꯋꯦꯕ
ꯎꯝ
ꯑꯗꯨꯗ ꯇꯦꯡꯀꯣꯟ ꯆꯥꯛ ꯆꯥꯕꯒꯤ ꯄꯨꯈꯝꯗꯣ ꯇꯦꯡꯀꯣꯠ ꯍꯥꯏꯕ꯭ꯔꯥ ꯄꯨꯈꯝ ꯍꯥꯏꯕ꯭ꯔꯥ ꯑꯗꯨ ꯑꯍꯨꯝ ꯄꯨꯔꯛꯑꯦ ꯑꯗꯨꯒ ꯁꯨꯔꯤ ꯑꯃ ꯌꯥꯎꯔꯦ ꯏꯁꯄꯨꯟ ꯑꯃ ꯌꯥꯎꯔꯦ ꯏꯁꯄꯤꯁꯦꯜ ꯑꯣꯏꯅ ꯄꯨꯔꯛꯄ
ꯍꯥꯏ ꯅꯪꯗꯣ ꯊꯕꯛ ꯊꯣꯛꯀꯅꯦ ꯍꯥꯏꯕꯗꯤ ꯃꯣꯏꯗ ꯍꯥꯏꯈ꯭ꯔꯕ꯭ꯔꯥ
ꯍꯥꯏꯗꯦꯗ ꯍꯥꯌꯦꯡꯒꯨꯝꯕ ꯍꯪꯁꯤꯠꯒꯨꯝꯕ ꯍꯥꯏꯒꯦ ꯈꯥꯜꯂꯦꯕꯣ
ꯅꯪꯒꯤꯗꯣ ꯂꯤꯁꯤꯡ ꯃꯉꯥꯔꯥ
ꯍꯣꯏ ꯅꯪꯁꯨ ꯄꯦꯄꯥ ꯄꯦꯄꯥ ꯀꯔꯤꯅꯣ
ꯀꯩꯅꯣ ꯑꯗꯨ ꯑꯗꯨꯒꯨꯝꯕ ꯉꯥꯡꯕ ꯌꯥꯗꯕ꯭ꯔꯣ
ꯄꯦꯄꯥ ꯄꯦꯄꯥ
ꯀꯩꯅꯣꯅꯦ ꯑꯁ ꯁꯤ ꯅꯨꯄꯤꯁꯦ ꯉꯥꯎꯖꯥꯠꯂ ꯈꯪꯗꯦꯅꯦ ꯀꯩꯅꯣ
ꯀꯩꯅꯦ ꯉꯁꯤꯒꯤꯗꯤ ꯆꯥꯛ ꯆꯥꯔꯕꯥ ꯅꯣꯏꯗꯤ
ꯆꯥꯔꯦ ꯍꯣꯏ ꯑꯩ ꯉꯁꯥꯏ ꯍꯜꯂꯛꯄꯗ ꯑꯗ ꯈꯔ ꯆꯥꯕ ꯑꯗꯣ ꯈꯤꯇꯪ ꯐꯥꯎꯑ ꯃꯥꯜꯂꯦ ꯑꯗꯨꯅ ꯑꯩ ꯑꯩ ꯑꯩ ꯍꯧꯖꯤꯛꯀꯣ ꯆꯤꯛꯀꯟ ꯔꯃꯦꯟ ꯑꯣꯔꯗꯔ ꯇꯧꯕ ꯑꯗꯨ ꯅꯍꯥꯟ ꯑꯩꯈꯣꯏ ꯆꯥ ꯍꯣꯏ ꯑꯩꯈꯣꯏ ꯆꯥꯕꯒꯨꯝꯅ ꯁꯨꯞꯁꯨ ꯂꯩꯗ ꯍꯥꯎꯗꯧꯕ ꯃꯥꯜꯂꯦ ꯑꯩꯅ ꯍꯥꯏꯔꯒ ꯑꯣꯗꯔ ꯇꯧꯔꯤ ꯑꯗꯨꯒ ꯑ ꯃꯥꯒꯤ ꯂꯣꯂꯤꯄꯣꯞ ꯑꯃ ꯊꯝꯃꯦ ꯋꯤꯡꯁ ꯑꯃ ꯊꯝꯃꯦꯕ ꯑꯗꯨ ꯕꯔꯕꯤꯀ꯭ꯌꯨ ꯇꯧꯕ ꯑꯗꯨ ꯃꯅꯝꯗꯣ ꯃꯩꯈꯨꯠ ꯃꯅꯝ ꯅꯝꯃꯦ ꯍꯥꯏꯕꯅꯤꯗ ꯀꯃꯥꯏꯅ ꯆꯥꯗꯣꯏꯅꯣ ꯑꯗꯨ ꯅꯨꯗꯜꯁꯨ ꯃꯍꯤꯁꯨ ꯂꯩꯇꯦ ꯁꯨꯞꯁꯨ ꯂꯩꯇꯦ ꯁꯥꯁꯨ ꯈꯔ ꯁꯥꯗꯦ ꯊꯥꯎ ꯌꯥꯝꯃꯜꯂꯦ ꯑꯗꯨ ꯅꯨꯗꯜꯁꯨ ꯌꯥꯝ ꯏꯪꯅ ꯄꯨꯔꯛꯑꯦ ꯍꯥꯏꯕ ꯑꯩ ꯁꯥꯎꯅꯤꯡꯕꯅꯀꯣ ꯁꯥꯕꯅ ꯍꯥꯎꯕꯅꯤ ꯍꯥꯏꯕ ꯌꯦꯔꯨꯝꯁꯨ ꯊꯝꯗꯦ ꯑ
ꯑꯁ ꯑꯗꯨ ꯅꯪ ꯅꯪ ꯅꯠꯇꯦ ꯅꯪ ꯀꯥꯏꯗꯩꯩ ꯑꯣꯔꯗꯔ ꯇꯧꯔꯤꯅꯣꯕ ꯑꯗꯨꯗꯣ
ꯏꯝꯐꯥꯜ ꯃꯤꯠꯅꯥꯏꯠ ꯀꯤꯠꯆꯟꯗ ꯍꯧꯖꯤꯛꯀꯥꯟ ꯐꯦꯃꯤꯂꯤ ꯆꯠꯂꯒ ꯁꯤ ꯐꯨꯗ ꯀꯩꯀꯥ ꯆꯥꯔꯒ ꯑꯗꯨ ꯑꯣꯐꯔ ꯀꯩꯀꯥ ꯂꯩ ꯑꯗꯨ ꯍꯣꯠꯂ ꯍꯪꯉꯤ ꯑꯩꯁꯨ ꯍꯥꯎꯗꯧꯕ ꯃꯥꯜꯂꯦ ꯇ꯭ꯔꯥꯏ ꯇꯧꯒꯦ ꯍꯥꯏꯅ ꯑꯣꯗꯔ ꯇꯧꯕꯅꯦꯕ ꯑꯣ ꯑꯗꯨꯒꯤ ꯄꯩꯁꯥ ꯍꯟꯅꯤꯡꯉꯥꯏ ꯑꯩ ꯍꯧꯖꯤꯛ ꯀꯣꯜ ꯇꯧꯕꯅꯤ
ꯑꯁ ꯍꯥꯎꯃꯟꯗꯕꯒꯤ ꯅꯪ ꯑꯗꯨꯃꯥꯏꯅꯗꯤ ꯍꯥꯏꯒꯅꯨꯗ
ꯑ ꯑꯩ ꯁꯥꯎꯅꯤꯡꯉꯦ ꯑꯩ ꯈꯤꯇꯪ ꯈꯛꯇꯅꯦ ꯆꯥꯕ ꯅꯨꯗꯜꯁꯇꯨ
ꯎꯝ
ꯑ ꯑꯗꯨ ꯀꯃꯥꯏꯅ ꯃꯤ ꯆꯥꯕ ꯍꯥꯎꯅꯗꯤꯅꯣ ꯍꯥꯏꯕꯅꯤꯗ ꯑꯁ ꯑꯩ ꯑꯩꯀꯣ ꯑꯩ ꯑꯣꯗꯔ ꯑꯩꯁꯦ ꯂꯧꯕꯅꯤꯗꯤ ꯑꯩ ꯁꯤꯌꯣꯔ ꯇꯧꯗꯦꯕ ꯂꯧꯕ ꯌꯥꯒꯗꯔꯥ ꯍꯥꯏꯕꯅꯦꯕ ꯑꯗꯣ ꯍꯣꯏ ꯌꯥ ꯅꯤ ꯅꯪꯒꯤ ꯑꯦꯗ꯭ꯔꯦꯁꯀ ꯐꯣꯟ ꯅꯝꯕꯔ ꯍꯥꯏꯌꯣ ꯑꯗꯣ ꯍꯥꯏꯔꯦ ꯂꯣꯀꯦꯁꯟ ꯑꯃꯨꯛ ꯊꯥ ꯀꯦꯁꯟ ꯊꯥꯕꯤꯔꯦ ꯑꯗꯨꯒꯤ ꯄꯨꯔꯛꯄ ꯋꯥꯅꯤꯗ ꯑꯁ
ꯅꯪꯅ ꯂꯧ ꯅꯪꯅ ꯅꯪꯅ ꯂꯧ ꯂꯧꯕ ꯌꯥꯕ꯭ꯔꯥꯅ ꯍꯪꯕ
ꯑꯥ ꯆꯨꯝꯅ ꯑꯥ ꯑꯩꯗꯤ ꯑꯣꯗꯔ ꯇꯧꯕ ꯌꯥꯕ꯭ꯔꯥ ꯆꯨꯝꯅ ꯍꯡꯕ ꯑꯗꯨ ꯃꯥꯅ ꯍꯣꯏ ꯌꯥꯅꯤ ꯑꯦꯗ꯭ꯔꯦꯁ ꯄꯤꯌꯣ ꯐꯣꯟ ꯅꯝꯕꯔ ꯄꯤꯌꯣ ꯍꯥꯢꯔ ꯄꯤꯈ꯭ꯔꯦ ꯃꯨꯀ ꯂꯣꯀꯦꯁꯟ ꯊꯥꯕꯤꯌꯣ ꯊꯥꯕꯤꯔꯦ ꯑꯗꯨꯒ ꯄꯨꯔꯛꯄ ꯋꯥꯅꯤꯗ ꯂꯣꯢꯔꯦ
ꯀꯅꯣꯂꯣꯖꯤꯌꯥ ꯅꯠꯇꯦ
ꯁꯤꯠ ꯁꯤꯠ ꯆꯨꯠ ꯆꯨꯠ ꯑꯗꯨꯃꯥꯢ ꯌꯦꯡꯉꯒ ꯑꯩ ꯅꯣꯛꯅꯤꯡꯉꯦ ꯍꯥꯏꯕꯅꯤꯗ ꯚꯥꯏꯔꯦꯜ